ꯑꯥꯎ ꯗꯥꯎꯗꯤ ꯌꯥꯝ ꯀꯜꯂꯤ ꯍꯦ
ꯀꯩꯗꯧꯔꯤꯒꯦ ꯊꯔꯣꯏꯒꯤꯗꯥꯎꯅꯤ
ꯎꯝ ꯇꯔꯣꯒꯤ ꯗꯥꯎꯅꯤ ꯑꯁ ꯉꯁꯤꯁꯨ ꯊꯔꯣꯏ ꯈꯨꯟꯕꯒꯤꯀꯣ ꯗꯥꯎ ꯌꯥꯝ ꯐꯩꯌꯦꯕ
ꯎꯝ ꯍꯌꯦꯡꯁꯨ ꯈꯨꯜꯂꯨꯔꯣ ꯑꯃꯨꯛ
ꯑꯁ ꯌꯥꯏꯌꯦꯡꯗꯥ ꯉꯝꯗꯔꯦ ꯗ
ꯎꯥ ꯍ
ꯍ ꯃꯣꯏꯁꯨ ꯐꯧ ꯊꯥꯗꯕ ꯃꯥꯜꯂꯦ ꯅꯨꯡꯉꯥꯏꯔꯤꯌꯦ
ꯅꯨꯡꯉꯥꯏꯔꯗꯤ ꯐꯔꯦꯅꯦ
ꯃꯣꯏꯗꯣ ꯐꯧ ꯊꯥꯒꯗꯕ ꯃꯥꯜꯂꯦꯕ ꯑꯁ
ꯇꯧꯔꯕ꯭ꯔꯥ ꯅꯪ
ꯑꯗꯨꯝ ꯂꯩꯔꯤꯗ ꯇꯧꯔꯛꯇꯦ ꯍꯧꯖꯤꯛ ꯐꯥꯎꯗꯤ
ꯅꯣꯏ ꯃꯥ ꯈꯣꯏꯗꯤ ꯀꯩꯗꯧꯔꯤꯒꯦ
ꯀꯤꯆꯥꯟꯗ ꯐꯥꯝꯃ ꯂꯩ ꯐꯣꯟ ꯌꯦꯡꯉꯥꯒ ꯂꯩ ꯃꯥ ꯑꯩ ꯂꯣꯏꯔꯀꯥꯟꯗ ꯇꯧꯔꯛꯑꯣꯅ ꯃꯦꯁꯦꯖ ꯊꯥꯔꯛꯑꯦ
ꯑꯣ
ꯑꯩꯅ ꯀꯣꯜ ꯇꯧꯈꯤꯒꯦꯅ ꯍꯥꯏꯕ
ꯍꯧꯗꯤ ꯍꯧꯖꯤꯟꯈꯤꯕꯖꯥꯠꯅꯤꯅꯦ
ꯈꯪꯗ꯭ꯔꯦ ꯑꯁ ꯑꯩꯁꯨ ꯀꯔꯝ ꯍꯥꯏꯅ ꯍꯥꯏꯒꯗꯕꯅꯣ ꯑꯗꯨꯝ ꯅꯁꯤꯔꯨꯕꯅꯦꯅ ꯎꯄꯥꯏꯗꯤ ꯂꯩꯇꯦꯍꯦ
ꯑꯗꯨꯅꯦ ꯑꯇꯣꯞꯄꯥ ꯑꯐꯕ ꯐꯪꯉꯥꯁꯨ ꯄꯝꯕ
ꯃꯥꯗꯣ
ꯑꯥ
ꯑꯥ ꯑꯁ ꯑꯩꯅ ꯑꯗꯣ ꯅꯨꯄꯥ ꯑꯇꯣꯞꯄ ꯑꯃ ꯑꯩ ꯐꯣꯟꯗ ꯋꯥꯔꯤ ꯁꯥꯟꯅꯩꯗꯅ
ꯑꯥ
ꯑꯗꯨ ꯅꯨꯄꯥꯗꯣ ꯋꯥꯔꯤ ꯑꯃꯨꯛ ꯁꯥꯟꯅꯔꯅꯨ ꯃꯥꯗꯣ ꯀꯔꯤ ꯍꯥꯏꯁꯤꯔꯥ ꯑꯁ ꯃꯥꯗꯤ ꯐꯣꯟꯁꯨ ꯇꯧꯔꯛꯇꯦꯕ ꯑꯗꯨꯒꯤ ꯑꯣ ꯃꯥ ꯐꯣꯟ ꯇꯧꯔꯛꯇꯦ ꯍꯥꯏꯕꯗꯣ ꯃꯥ ꯈꯪꯉꯦꯕ
ꯎꯝ
ꯑ ꯍꯞꯇꯥ ꯑꯃꯗ ꯑꯃꯔꯛ ꯇꯧꯔꯛꯄ ꯑꯗꯨꯃꯥꯏꯅ ꯇꯧꯋꯦꯕ ꯃꯥꯗꯣ ꯑꯗꯨꯒꯤ ꯃꯥ ꯑꯩꯅ ꯇꯧꯕꯁꯨ ꯄꯥꯏꯈꯠꯇꯦꯕ ꯑꯗꯨꯒ ꯃꯥꯅ ꯇꯧꯔꯕꯁꯨ ꯍꯞꯇꯥ ꯑꯃꯗ ꯑꯃꯔꯛ ꯀꯨꯝꯕ ꯇꯧꯔꯛꯑꯦꯕ ꯑꯗꯨꯁꯨ ꯋꯥꯔꯤ ꯋꯥꯇꯥꯏꯗꯣ ꯁꯥꯕꯗꯣ ꯌꯥꯝ ꯅꯨꯡꯉꯥꯏꯇꯦꯕ
ꯎꯝ
ꯀꯔꯤꯒꯤꯔꯥ ꯌꯥꯝ ꯐ꯭ꯔꯤ ꯑꯣꯏꯗꯦꯕ ꯈꯪꯗꯦ ꯀꯔꯤꯒꯤꯔꯥ ꯑꯗꯨꯒꯤ ꯑꯩꯅ ꯇꯣꯛ ꯃꯥ ꯀꯣꯏꯅꯔꯦ ꯀꯣꯏꯅꯩꯌꯦ ꯍꯥꯏꯔꯁꯨ ꯋꯥꯔꯤꯗꯤ ꯑꯗꯨꯝ ꯄꯥꯛ ꯁꯥꯟꯅꯗꯦ ꯊꯥ ꯑꯅꯤ ꯑꯍꯨꯝꯗꯤ ꯁꯨꯔꯦꯕ ꯏꯕꯥꯟꯅꯤꯁꯦ
ꯎꯝ
ꯑꯗꯨꯒ ꯊꯥ ꯑꯅꯤ ꯑꯍꯨꯝ ꯁꯨꯔꯁꯨ ꯃꯥ ꯃꯥꯁꯦ ꯀꯔꯤ ꯃꯥꯒꯤ ꯄꯨꯛꯅꯤꯡꯗꯣ ꯀꯔꯝ ꯍꯥꯏꯅ ꯇꯧꯕ꯭ꯔꯥꯥꯎ ꯈꯪꯗꯦꯕ ꯍꯧꯖꯤꯛꯐꯥꯎ ꯀꯣꯟ ꯇꯧꯅꯗꯕꯅꯤꯅ ꯑꯗꯨꯅ ꯑꯩꯁꯨ ꯑꯗꯨꯝ ꯅꯨꯡꯉꯥꯏꯇꯕ ꯑꯗꯨꯝ ꯃꯥꯅ ꯑꯗꯨꯃꯥꯏꯅ ꯇꯧꯔꯒ ꯑꯁ ꯃꯉ ꯑ ꯑꯁꯤ ꯑꯃꯗꯨꯁꯨ ꯑꯗꯨꯝ ꯍꯪꯂꯛꯑꯦꯕ ꯀꯣꯟ ꯇꯧꯔꯛꯑꯗꯤ ꯑꯗꯨꯝ ꯈꯣꯠꯇꯦꯅ ꯍꯥꯏꯕ ꯑꯗꯨꯅ ꯃꯥꯗꯣ ꯇꯧꯂꯨꯔꯅꯨ ꯀꯥꯟꯅꯔꯔꯣꯏ ꯅꯪꯕꯨ ꯇꯁꯦꯡꯅ ꯅꯨꯡꯁꯤꯔꯗꯤ ꯇꯣꯏꯅ ꯇꯧꯔꯒꯅꯤ ꯅꯨꯡꯁꯤꯗꯕꯒꯤꯅꯦ ꯇꯣꯏꯅ ꯇꯧꯔꯛꯇꯕꯗꯣꯅ ꯍꯥꯏꯕ
ꯎꯝ
ꯇꯣꯛꯑꯣ ꯅꯨꯄꯥ ꯑꯃ ꯌꯦꯡꯉꯣ ꯑꯩꯉꯣꯟꯗ ꯌꯥꯝ ꯀꯟꯅ ꯍꯥꯏꯌꯦꯕ
ꯎꯝ
ꯑꯗꯨ ꯑꯣꯏꯔꯁꯨ ꯑꯩꯅ ꯑꯁ ꯃꯥ
ꯊꯕꯛ ꯌꯥꯝꯕꯒꯤ ꯑꯣꯏꯔꯝꯒꯅꯤ ꯃꯥ ꯈꯨꯟꯒꯤꯁꯨ ꯊꯕꯛ ꯑꯃ ꯄꯨꯑꯦ ꯍꯥꯏꯕꯅꯦ ꯑꯗꯨꯒꯤ ꯊꯕꯛ ꯌꯥꯝꯕꯒꯤ ꯑꯣꯏꯔꯝꯒꯅꯦꯅ ꯑꯩꯅ ꯍꯥꯏꯕ ꯑꯗꯨ ꯑꯗꯨ ꯃꯥꯅ ꯊꯕꯛ ꯌꯥꯝ ꯂꯩꯔꯁꯨ ꯎꯝ ꯃꯇꯝ ꯈꯔ ꯈꯥꯖꯤꯛꯇꯪꯗꯤ ꯈꯥꯏꯗꯣꯛꯄ ꯌꯥꯏꯗꯅ ꯃꯥꯅ ꯅꯨꯡꯁꯤ ꯅꯨꯡꯁꯤꯕ ꯅꯨꯄꯤꯕꯨ ꯀꯔꯤꯒꯤ ꯀꯣꯜ ꯇꯧꯅꯤꯡꯗꯕ ꯐꯥꯎꯕ꯭ꯔꯅꯦ ꯃꯥꯏ ꯍꯥꯏꯌꯦ ꯑꯗꯨꯅ ꯑꯩꯅ ꯑꯃꯨꯛ ꯑꯗꯨ ꯅꯨꯄꯥ ꯑꯃꯗ ꯑꯃꯨꯛ ꯍꯪꯕ ꯅꯪꯁꯦ ꯀꯣꯜ ꯀꯣꯛ ꯀꯔꯤꯒꯤꯔꯥ ꯀꯣꯛ ꯁꯨꯡꯇꯧ ꯇꯧꯔꯛꯇ꯭ꯔꯤꯁꯦꯅ ꯍꯥꯏꯕ ꯀꯣꯜ ꯇꯧꯕꯈꯛꯅ ꯅꯨꯡꯁꯤꯅ ꯅꯨꯡꯁꯤꯌꯦꯅ ꯍꯥꯏꯕ ꯅꯠꯇꯦ ꯃꯥꯅ ꯑꯃꯨꯛ ꯍꯥꯏꯌꯦꯕ ꯀꯗꯥꯏꯗꯒꯤ ꯑꯗꯨꯅꯦ ꯑꯩ
ꯑꯩꯗꯤ ꯄꯥꯎ ꯐꯥꯎꯅ ꯄꯥꯎ ꯐꯥꯎꯅꯗꯅ ꯀꯃꯥꯏꯅ ꯅꯨꯡꯁꯤꯅꯗꯣꯏꯅꯣ ꯄꯥꯎ ꯐꯥꯎꯅꯔꯗꯤ ꯅꯨꯡꯁꯤꯕꯗꯣ ꯑꯗꯨꯝ ꯍꯦꯟꯒꯠꯀꯅꯤ ꯄꯥꯎ ꯐꯥꯎꯅꯗ꯭ꯔꯗꯤ ꯀꯃꯥꯏꯅ ꯅꯨꯡꯁꯤꯔꯛꯀꯅꯤꯅ ꯑꯩꯅꯥ ꯍꯥꯏꯕ ꯃꯥꯖꯨ ꯋꯥꯁꯨ ꯉꯥꯡꯕ ꯅꯨꯡꯉꯥꯏꯇꯦꯕ
ꯎꯝ
ꯑꯩꯅ ꯑꯩꯅ ꯋꯥ ꯉꯥꯡꯒꯅꯤ ꯃꯥ ꯋꯥ ꯉꯥꯡꯅꯤꯡꯉꯥꯏ ꯂꯩꯇꯦꯅ ꯑꯗꯨꯝ ꯇꯨꯃꯤꯟ ꯂꯩꯒꯅꯤ ꯀꯔꯤ ꯍꯥꯏꯗꯣꯏꯅꯣꯅ ꯖꯠ ꯑꯃꯅꯦ ꯑꯗꯨ ꯅꯨꯄꯥꯗꯣ
ꯅꯨꯡꯁꯤꯗꯕꯩ ꯑꯣꯏꯔꯝꯒꯅꯤ ꯑꯗꯨꯗꯤ ꯅꯨꯡꯁꯤꯔꯗꯤ ꯅꯨꯡꯁꯤꯔꯗꯤ ꯀꯩꯅꯣ ꯇꯧꯕꯅꯦ ꯆꯦꯛꯁꯟꯕꯅꯦ ꯌꯥꯝꯅ ꯅꯨꯡꯁꯤꯗ꯭ꯔꯗꯤ ꯆꯦꯛꯁꯟꯗꯕꯅꯦ
ꯑꯗꯨꯒꯀꯣ ꯃꯥꯅ ꯍꯥꯏꯕꯁꯦ ꯑꯩ ꯅꯪꯅ ꯅꯪ ꯐꯖꯟꯅ ꯂꯩꯏꯌꯨꯀꯣ ꯅꯪ ꯂꯥꯡꯐꯥꯡ ꯆꯠꯀꯅꯨ ꯑꯩꯅ ꯌꯥꯝ ꯌꯦꯡꯁꯤꯜꯂꯤꯕꯅꯤꯅ ꯑꯃꯨꯛ ꯍꯥꯏ
ꯏꯁ ꯃꯆꯤꯟ ꯊꯤꯕ
ꯑꯗꯨꯒ ꯑꯩꯒ ꯃꯥꯒ ꯎꯅꯔꯀꯥꯟꯗꯀꯣ ꯑꯩꯕꯨ ꯋꯥ ꯍꯥꯏꯒꯅꯤ ꯍꯥꯏꯕ ꯋꯥ ꯍꯥꯏꯒꯅꯤ ꯍꯥꯏꯕ ꯃꯥꯗꯣ ꯑꯗꯨꯒ ꯀꯔꯤ ꯋꯥꯅꯣ ꯎꯅꯗ꯭ꯔꯁꯨ ꯐꯣꯟꯗ ꯑꯗꯨꯝ ꯍꯥꯏ ꯌꯥꯏꯗꯅ ꯁꯨꯍꯥꯏ ꯍꯥꯏꯔꯣꯏ ꯐꯣꯟꯗ ꯎꯅꯔꯒ ꯍꯥꯏꯒꯅꯤ ꯗꯨꯃꯥꯏ ꯍꯥꯏꯌꯦꯕ
ꯎꯝ ꯅꯪꯅ ꯍꯧꯖꯤꯛ ꯇꯧꯗ꯭ꯔꯤꯗꯣ ꯐꯔꯕꯅꯦ ꯇꯧꯔꯅꯨ ꯀꯥꯌꯦ ꯃꯋꯥ ꯑꯝꯇ ꯂꯧꯔꯅꯨ ꯍꯥꯏꯗꯤ ꯅꯨꯡꯁꯤꯔꯗꯤ ꯐꯣꯟ ꯇꯧꯅꯤꯡ ꯕꯅꯦꯕ ꯑꯩꯈꯣꯏꯅ ꯈꯣꯏꯁꯨ ꯌꯦꯡꯉꯣꯅꯦ
ꯅꯨꯡꯁꯤꯔꯀꯥꯟꯗ ꯅꯨꯡꯁꯤꯕ ꯃꯤꯒꯤ ꯐꯣꯟꯗꯣ ꯄꯥꯏꯈꯠꯅꯤꯡꯉꯦ ꯅꯨꯡꯁꯤꯗꯕ ꯃꯤꯒꯤ ꯐꯣꯟꯗꯨꯗꯤ ꯄꯥꯏꯈꯠꯅꯤꯡꯗꯦꯗꯅ
ꯑ ꯑꯗꯨꯃꯥꯏꯅ ꯇꯧꯋꯦ ꯑꯗꯨꯒꯅꯦ ꯑꯃꯅ ꯑꯁ ꯐꯣꯟ ꯃꯥꯗꯤꯀꯣ ꯑꯍꯤꯡ ꯐꯣꯟ ꯇꯧꯔꯛꯄꯅ ꯇ꯭ꯋꯦꯟꯇꯤ ꯐꯣꯔ ꯑꯋꯥꯔꯁ ꯐꯣꯟ ꯇꯧꯔꯁꯨ ꯃꯥꯗꯤ ꯄꯦꯟꯗꯦꯕ
ꯎꯝ
ꯉꯁꯤ ꯉꯁꯤ ꯁꯤꯁꯦ ꯅꯨꯃꯤꯠ ꯆꯨꯞꯄ ꯅꯨꯃꯤꯠ ꯆꯨꯞꯄ ꯑꯗꯨꯝ ꯀꯣꯜ ꯇꯧꯔꯦꯗꯅ
ꯎꯝ
ꯑꯗꯨꯒ ꯅꯨꯃꯤꯗꯥꯡ ꯅꯨꯃꯤꯗꯥꯡ ꯑꯃꯨꯛ ꯇꯥ ꯇꯥꯔꯛꯑꯦ ꯑꯃꯨꯛꯀꯣ ꯀꯣꯜ ꯇꯧꯔꯅꯤ ꯀꯣꯜ ꯇꯧꯃꯟꯈ꯭ꯔꯦꯗꯥꯅ ꯑꯩꯅ ꯍꯥꯏꯕꯗ ꯀꯗꯥꯏꯗ ꯀꯣꯜ ꯇꯧꯃꯟꯕ꯭ꯔꯥꯅꯦ ꯃꯥꯗꯤ ꯗꯨꯃꯥꯢ ꯍꯥꯏ ꯈꯪꯗ꯭ꯔꯦꯗ ꯑꯗꯨꯒꯀꯣ
ꯎꯝ
ꯅꯪ ꯅꯪꯅ ꯅꯨꯄꯥ ꯑꯇꯣꯞꯄꯗ ꯌꯨꯝ ꯄꯥꯡꯈ꯭ꯔꯒ ꯑꯩꯗꯤ ꯀꯃꯥꯏꯅ ꯂꯩꯅꯤ ꯑꯗꯨꯝ ꯍꯥꯏ ꯃꯥ ꯑꯗꯨꯝ ꯍꯥꯏꯅ ꯃꯥꯗꯤ ꯀꯞ ꯀꯞꯇ ꯂꯩꯔ
ꯑꯣ ꯑꯗꯨ ꯑꯍꯟꯁꯤꯡꯗ ꯐꯖꯅ ꯍꯪꯅꯔꯣ ꯇꯁꯦꯡꯅ ꯅꯨꯡꯁꯤꯅꯕ ꯑꯣꯏꯔꯗꯤ ꯌꯥꯕ꯭ꯔꯥ ꯌꯥꯗꯕ꯭ꯔꯥ ꯍꯥꯏꯕꯗꯨ ꯍꯥꯏꯗꯤ ꯃꯤ ꯈꯔꯁꯨ ꯑꯗꯨꯝ ꯆꯠꯂꯦꯗꯅ ꯑꯗꯨꯗꯨꯒꯤ ꯌꯦꯡꯑꯣ
ꯑꯩꯗꯣ ꯑꯁ ꯍꯧꯖꯤꯛ ꯍꯧꯖꯤꯛ ꯅꯨꯡꯁꯤꯅꯔꯒ ꯅꯨꯡꯁꯤꯅꯔꯦꯅ ꯂꯧꯅꯔꯣ ꯑꯗꯨꯒ ꯀꯣꯟꯅ ꯐꯠꯇꯅꯨꯡꯗ ꯊꯣꯛꯑꯒꯗꯤ ꯀꯔꯤ ꯀꯃꯥꯏꯅ ꯇꯧꯒꯗꯧꯕ ꯑꯩꯅ ꯑꯩꯅ ꯑꯗꯨ ꯀꯤꯕ ꯑꯗꯨꯒꯤ ꯑꯣ ꯃꯥꯕꯨ ꯃꯉꯣꯟꯗꯁꯨ ꯌꯥꯝ ꯍꯥꯏꯈꯔꯦ ꯑꯗꯨꯕꯨ ꯃꯥ ꯁꯨꯛꯌꯥ ꯌꯥꯗꯦꯕ
ꯎꯝ
ꯅꯪ ꯑꯗꯨ ꯃꯥꯏꯅ ꯑꯗꯨꯝ ꯇꯧꯔꯒ ꯂꯩꯗꯣꯢ ꯁꯔꯨꯛꯄꯨꯗꯤ ꯅꯍꯥꯟꯅ ꯋꯥꯔꯤꯗꯣ ꯁꯦꯡ ꯁꯦꯡꯅ ꯍꯥꯏꯕ ꯌꯥꯗ꯭ꯔꯣ ꯑꯗꯨꯝ ꯌꯥꯔꯣꯏ ꯑꯩ ꯉꯝꯃꯣꯏꯅ ꯑꯗꯨꯗꯤ ꯅꯪ ꯍꯥꯏꯗꯤ ꯗꯅ ꯇꯣꯛꯑꯁꯤ ꯈꯔ ꯊꯥ ꯑꯅꯤ ꯑꯍꯨꯝ ꯀꯣꯜ ꯇꯧꯅꯔꯗꯤ ꯑꯃꯨꯛ ꯇꯣꯛꯂꯁꯤ ꯑꯩꯈꯣꯏ ꯏꯃꯨꯡꯅ ꯌꯥꯗꯦ ꯑꯗꯨ ꯈꯣꯠꯂꯦ
ꯍꯥꯏꯕꯗꯣ
ꯎꯝ
ꯑꯩꯅ ꯍꯥꯏꯕ
ꯎꯝ
ꯑꯁ ꯁꯤꯒꯨꯝꯕ ꯋꯥꯔꯤꯁꯦ ꯁꯥꯔꯗꯤ ꯀꯞꯄꯅꯥ ꯀꯞꯄꯅꯥ ꯊꯦꯝ
ꯎꯝ ꯎꯝ ꯑꯩꯈꯣꯏꯅꯤꯒꯤ ꯄꯨꯟꯁꯤꯁꯦ ꯂꯥꯏꯕꯛꯇ ꯇꯝꯃꯝꯕꯖꯥꯠꯅꯤꯅꯦ ꯑꯃꯗ ꯅꯨꯡꯁꯤꯕꯅ ꯅꯨꯡꯁꯤꯕ
ꯑꯃꯔꯣꯝꯗꯅ ꯌꯥꯗꯕ ꯍꯥꯥꯕꯤꯔꯥꯅꯦ ꯑꯇꯣꯞꯄ ꯅꯨꯡꯁꯤꯕꯗꯤ ꯂꯩꯇꯕ
ꯀꯃꯥꯏꯇꯧꯁꯤꯔ
ꯈꯜꯂꯨ ꯈꯜꯂꯨ ꯃꯨꯟꯅ ꯈꯜꯂꯒ ꯑꯩꯁꯨ ꯃꯣꯏꯒꯤ ꯂꯥꯏ ꯈꯨꯔꯨꯝꯕꯗꯣ ꯈꯨꯔꯨꯝꯗꯗꯤ ꯌꯥꯔꯣꯏ ꯍꯥꯏꯔꯛꯑꯦꯅꯦ
ꯍꯨꯝ
ꯅꯪꯅ ꯑꯍꯥꯟꯕꯗ ꯑꯗꯨ ꯇꯧꯗ꯭ꯔꯁꯨ ꯌꯥꯏ ꯍꯥꯏꯕ ꯅꯠꯇ꯭ꯔꯥ ꯍꯥꯏꯕ ꯑꯗꯨꯗꯤ ꯀꯝꯄꯜꯁꯔꯤꯅꯦ ꯇꯧꯗꯗꯤ ꯌꯥꯔꯣꯏ ꯍꯥꯏ
ꯂꯥꯛꯑꯗꯤ ꯑꯗꯨꯝ ꯇꯧꯒꯗꯕ ꯉꯥꯛꯇꯅꯦ ꯑꯩꯈꯣꯏ ꯏꯆꯦ ꯑꯃꯁꯨ ꯆꯠꯂꯤꯗ ꯑꯃꯨꯛ ꯃꯥꯎ ꯖꯥꯇꯤꯗ
ꯎꯝ
ꯑꯗꯨꯁꯨ ꯑꯗꯨꯝ ꯇꯧꯋꯤꯗꯅ
ꯑꯣꯜꯂꯕꯣ ꯍꯥꯏꯁꯤꯕꯣ
ꯑꯁ ꯃꯥ ꯃꯥꯒꯤ ꯏꯃꯨꯡꯒꯤ ꯑꯗꯨꯝ ꯇꯧꯕ ꯊꯕꯛꯇꯨꯗꯤ ꯑꯗꯨꯝ ꯇꯧꯔꯝꯒꯅꯤꯗꯅ ꯃꯥꯁꯨ
ꯎꯝ
ꯇꯧꯗꯨꯅꯗꯤ ꯂꯩꯔꯝꯃꯣꯏꯕ
ꯎꯝ
ꯈꯜꯂꯨꯔꯒ ꯇꯟꯕꯨ ꯇꯟꯁꯜꯂꯦꯅ ꯌꯥꯝꯅ
ꯐꯦꯃꯤꯂꯤ ꯑꯃꯈꯛꯇꯅꯦ ꯇꯥꯎꯗ꯭ꯔꯁꯨ ꯌꯥꯔꯣꯏ ꯈꯪꯗꯔꯦꯗ ꯃꯤꯌꯥꯝꯁꯨ ꯑꯗꯨꯝ ꯆꯠꯅꯩꯔ ꯆꯠꯅꯒ ꯅꯨꯡꯉꯥꯏꯗꯅ ꯂꯩꯕꯁꯨ ꯂꯩꯔꯦ
ꯎꯝ
ꯁꯤꯅ ꯆꯥꯟꯅꯅ ꯂꯩꯕꯁꯨ ꯂꯩꯌꯦꯕ ꯂꯥꯏꯕꯛꯇ ꯇꯃꯝꯕꯅꯤꯅ ꯈꯟꯇꯣꯛꯑꯒ ꯂꯣꯏꯔꯦ
ꯑꯗꯨ ꯑꯣꯏꯔꯁꯨ ꯑꯩꯈꯣꯏ ꯑꯩꯈꯣꯏꯅ ꯑꯩꯈꯣꯏ ꯑꯩꯈꯣꯏꯅ ꯑꯗꯨꯝ ꯈꯜꯂꯒ ꯑꯃꯨꯛ ꯑꯩꯈꯣꯏꯅ ꯑꯃꯨꯛ ꯋꯥꯔꯛꯑꯗꯤ
ꯎꯝ
ꯑꯩꯈꯣꯏꯅ ꯑꯃꯨꯛ ꯔꯤꯒ꯭ꯔꯦꯠ ꯑꯣꯏꯔꯅꯤꯌꯦꯕ ꯈꯪꯗꯦ ꯄꯨꯟꯁꯤꯁꯤ ꯌꯥꯝ ꯂꯨꯔꯦꯗ ꯑꯩꯈꯣꯏꯅ ꯈꯟꯕ ꯑꯃ ꯃꯣꯏꯅ ꯈꯟꯕ ꯑꯃ
ꯑꯩꯗ꯭ꯔꯃꯥ ꯌꯦꯡꯉꯦ ꯅꯪꯗꯤ ꯍꯟ ꯅꯪꯕ꯭ꯔꯥ
ꯑꯁ ꯌꯦꯡꯗꯦ ꯗꯔꯃꯥꯒ ꯌꯦꯡꯅꯤꯡꯕ ꯐꯥꯎꯗꯦꯕ ꯍꯧꯖꯤꯜꯀꯥꯟꯖꯦ
ꯐꯥꯎꯗ꯭ꯔꯦ ꯑꯩꯁꯨ ꯁꯣꯔꯠ ꯚꯤꯗꯤꯑꯣ ꯉꯥꯏꯍꯥꯛ ꯌꯦꯡꯉꯦ ꯇꯨꯝꯃꯦ ꯂꯣꯏꯔꯦ ꯑꯩꯗꯤ
ꯏꯁ ꯀꯔꯤꯔ ꯚꯤꯗꯤꯑꯣ ꯐꯥꯎ ꯌꯦꯡꯕ